ꯍꯜꯂꯣ
ꯍꯂꯎ
ꯇ ꯍ꯭ꯔꯣ ꯆꯥꯛꯆꯥꯥꯔꯔꯕꯣ
ꯆꯥꯛꯆꯥ ꯍꯧꯖꯤ ꯍꯧꯖꯤꯛꯇ ꯆꯥꯛ ꯆꯥ ꯇꯣꯛꯑꯦ ꯍꯧꯖꯤꯛꯇ ꯆꯥꯛ ꯆꯥ ꯊꯣꯛꯣꯛꯑꯦ
ꯀꯩ ꯃꯊꯦꯜ ꯑꯃꯅ
ꯁꯤꯤꯁ ꯀꯩꯅꯁꯥꯏ ꯌꯦꯟ ꯇꯥꯏ
ꯀꯔꯤꯦ
ꯌꯦꯟ ꯌꯦꯟ
ꯋꯥꯎ
ꯅꯪꯗꯤ ꯆꯥꯔꯕꯣ
ꯊꯣꯡꯒꯂꯤꯗ
ꯀꯩꯁꯅꯣ
ꯈꯥꯃꯦꯟ ꯑꯂꯨ ꯕꯖꯥꯔ ꯅꯛꯃꯟꯗꯅ ꯑꯍꯥꯎ ꯐꯪꯗ꯭ꯔꯦ
ꯃꯂꯨꯗꯤ ꯍꯣꯕꯅꯦꯅ
ꯕꯖꯥꯔ ꯅꯪ ꯃꯥꯟꯗꯅ ꯑꯍꯥꯎꯕ ꯐꯪꯗ꯭ꯔꯦ ꯍꯥꯏꯕ
ꯎꯝ ꯑꯩꯈꯣꯏ ꯑꯩꯈꯣꯏꯗꯤ ꯈꯔ ꯂꯥꯞ ꯅꯅ ꯍꯋꯣꯏ ꯅꯪ ꯈꯣꯟꯖꯦꯜꯗꯣ ꯀꯩꯅꯣ ꯇꯧꯋꯤꯅꯦ ꯂꯣꯛ ꯇꯧꯕ꯭ꯔꯥ
ꯂꯣꯛ ꯇꯋꯦ
ꯀꯔꯤꯒꯤꯅꯣ ꯂꯩꯩꯁꯥꯕꯤ ꯐꯥꯔꯒ ꯂꯣꯛ ꯈꯨꯗꯨꯗꯤ
ꯂꯩꯁꯥꯕꯤ ꯐꯥꯔꯗꯤ ꯂꯣꯛ ꯈꯨꯕ ꯌꯥꯗꯕ꯭ꯔꯣ
ꯑꯉꯥꯡꯒꯤ ꯂꯥꯏꯅꯥꯅꯤꯅꯦ
ꯏꯁ ꯇꯧꯗꯤꯌꯦ
ꯍꯟꯗꯤ ꯑꯍꯟꯗꯤ ꯈꯔ ꯆꯥꯎꯕꯀꯣ ꯂꯩꯅꯥꯗꯣ ꯄꯛꯀꯗꯕꯅꯤ ꯃꯆꯥ ꯃꯆꯥꯗꯤ ꯑꯉꯥꯡ ꯃꯆꯥꯗ ꯉꯁꯤ ꯊꯕꯛ ꯆꯠꯄ꯭ꯔꯣ
ꯆꯠꯇꯦ
ꯆꯠꯇꯦ
ꯎꯝ
ꯀꯔꯤꯒꯤ ꯅꯥꯕ ꯅꯥꯒꯤꯔꯥ
ꯌꯦꯁ ꯂꯣꯛ ꯈꯨꯕꯒꯤ ꯆꯠꯇꯦ
ꯍꯤꯗꯥꯛꯇꯤ ꯆꯥꯕ꯭ꯔꯣ
ꯍꯧꯖꯤꯛ ꯆꯥꯛ ꯆꯥ ꯇꯣꯛꯑ ꯆꯥꯔꯅꯤ ꯂꯩꯕ꯭ꯔꯥ ꯉꯁꯤ
ꯂꯩ ꯃꯤꯔꯦꯝꯅꯦꯅ ꯑꯗꯨꯝ ꯂꯩ
ꯏꯁ ꯃꯤꯔꯦꯝꯅꯤ ꯒꯥꯏꯅ
ꯃꯤꯔꯦꯝꯒꯤ ꯄꯨꯟꯁꯤꯅꯦꯅ
ꯌꯥꯔꯦ ꯌꯥꯔꯦ ꯆꯠꯇ꯭ꯔꯁꯨ ꯊꯣꯛꯄꯅꯤ ꯅ ꯃ ꯅꯣꯏꯗꯤ ꯀꯥꯏꯗꯦ ꯀꯥꯏꯗꯦ
ꯃꯥꯏ ꯇꯥꯔꯒ ꯆꯥꯛ ꯆꯥꯔꯦ ꯆꯥꯛ ꯆꯥ ꯇꯣꯛꯑꯒ ꯐꯣꯟ ꯃꯦꯠꯂꯦ ꯀꯔꯤꯁꯨ ꯇꯧꯗꯕꯒꯤ ꯆꯥꯅꯤꯉꯥꯏ ꯐꯥꯎ ꯂꯩꯇꯗꯅ ꯏꯁꯤꯡ ꯏꯁꯤꯡ ꯊꯛꯑꯒ ꯍꯤꯡꯉꯤ
ꯑꯣ ꯏꯁꯤꯡ ꯊꯛꯄꯤ ꯍꯧꯖꯤꯛ ꯌꯦꯟ ꯆꯥꯏ ꯍꯥꯏꯕꯗꯣ
ꯍꯧꯖꯤꯛꯇꯣ ꯑꯩꯈꯣꯏ ꯆꯥꯏꯕ ꯑꯩꯗꯤ ꯆꯥꯗꯦ
ꯎ ꯅꯪꯅ ꯏꯁꯤꯡ ꯊꯛꯄ ꯃꯣꯏꯅ ꯌꯦꯟ ꯆꯥꯕ ꯅꯪꯗꯨꯅ ꯇꯤꯟ ꯑꯣꯠꯇꯔꯣ ꯑꯩ ꯉꯔꯥꯡꯗꯣ ꯅꯪ ꯐꯣꯟ ꯇꯧꯔꯛꯑꯦꯗꯅ
ꯑꯧ
ꯏꯁꯥ ꯉꯝꯗꯕ ꯂꯩꯕꯒꯤ ꯄꯥꯏꯈꯠꯇ꯭ꯔꯕꯅꯤꯕ
ꯑꯩꯁꯨ ꯈꯜꯂꯤꯅꯦ ꯑꯩꯁꯨ ꯈꯜꯂꯤꯅꯦ ꯎ ꯀꯔꯤꯁꯨ ꯀꯔꯤꯁꯨ ꯇꯧꯗꯗꯤ ꯑꯩ ꯈꯠ ꯀꯅꯦꯅ ꯀꯩꯅꯣꯝꯗꯤ ꯇꯧꯑꯦꯅꯁꯨ ꯈꯟꯕꯅꯦ
ꯍꯧꯖꯤꯛꯅꯦ ꯍꯥꯏꯕꯗ ꯈꯪꯕ꯭ꯔꯕ
ꯃꯨꯅꯤꯀꯥꯁꯨ ꯇꯧꯔꯛꯑꯦ ꯉꯔꯥꯡꯗꯨꯗꯤ
ꯑ
ꯁꯨ ꯑꯗꯨꯁꯨꯄꯩ ꯈꯇ ꯍꯪꯆꯤꯅꯦ ꯈꯔ ꯐꯥꯎꯔꯛꯄꯒꯤꯀꯣ ꯇꯨꯝꯃꯅꯤꯅꯦ ꯑꯗꯨꯗꯤ ꯅꯣꯏꯗꯤ ꯆꯥꯕ ꯂꯣꯏꯔꯕꯅꯤꯅ
ꯆꯥꯕ ꯂꯣꯏꯔꯕꯅꯤꯅ ꯑꯗꯨꯝ ꯃꯨꯛ ꯇꯨꯝꯈ꯭ꯔꯅꯤ
ꯎꯝ ꯑꯉꯥꯏꯅꯉꯥꯏ ꯁꯤꯁꯦ
ꯍ ꯍꯧꯖꯤꯛ ꯅꯨꯡꯉꯥꯏꯔꯗꯣ ꯀꯣꯟꯅꯁꯨ ꯂꯥꯛꯀꯅꯤꯗꯅ ꯅꯣꯏꯅ ꯑꯃꯨꯛ ꯂꯥꯏꯔꯤꯛ ꯄꯥꯔ ꯄꯥꯜ ꯂꯩꯕꯤꯅ
ꯄꯥꯖ ꯗꯇꯔ
ꯑꯦꯛꯖꯝ ꯊꯥꯔꯝꯗꯧ ꯃꯥꯜꯂꯦ ꯑꯅꯦꯀ
ꯗ ꯍꯦ
ꯍꯉꯦ ꯈꯪꯉꯤ ꯅꯣꯏꯅꯕꯨ ꯑꯁꯦꯡ ꯑꯁꯦꯡꯕ ꯋꯥꯔꯤ ꯀꯗꯥꯏ ꯁꯥꯗꯣꯏꯕ ꯃꯅꯨꯡ ꯃꯅꯨꯡꯗ ꯇꯧꯔꯒ ꯍꯌꯦꯡ
ꯀꯩꯅꯣ ꯈꯨꯟ ꯉꯥꯛꯄ ꯑꯗꯨꯗ ꯌꯥꯝ ꯇꯧꯋꯦꯗꯅ ꯅꯣꯡꯃꯩꯕ ꯍꯥꯏꯔꯒ ꯑꯗꯨꯒꯤ ꯑꯗꯨꯒꯤ ꯇꯟꯕ
ꯔꯤꯖꯜ ꯊꯣꯛꯑꯦꯅ ꯇꯧꯔꯛꯀꯅꯤ ꯌꯦꯡꯉꯣ ꯅ
ꯦꯁ
ꯍꯧꯖꯤꯛ ꯍꯧꯖꯤꯛ ꯂꯣꯟꯅ ꯂꯣꯟꯅ ꯄꯥꯔꯤꯗꯣ ꯈꯪꯗꯕꯤ ꯅꯤꯡꯕ ꯎꯝ ꯅꯣꯏꯗꯤ ꯂꯥꯏꯔꯤꯛ ꯍꯥꯏꯕ ꯉꯥꯛꯇꯅꯤꯅꯀꯣ
ꯍꯩꯕꯒꯤꯅꯦ ꯍꯧꯖꯤꯛꯐꯥꯎ ꯃꯤꯔꯦꯝ ꯑꯣꯏꯔꯤꯗꯨꯣ
ꯍꯧꯖꯤꯛꯇꯤ ꯉꯜꯂꯤꯗꯅ ꯑꯉꯥꯡ ꯑꯣꯏꯔꯤꯗꯅ
ꯉꯟꯗꯅꯗ ꯃꯤ ꯑꯉꯥꯡ ꯃꯌꯥꯝ ꯑꯣꯐꯤꯁꯥꯔ ꯃꯌꯥꯝ ꯑꯣꯏꯈꯤꯕꯗꯨꯕꯨ
ꯎꯝ
ꯉꯥꯏꯍꯥꯛ ꯂꯩꯔꯗꯤ ꯑꯍꯟ ꯑꯣꯏꯈ꯭ꯔꯅꯤ ꯁꯥꯔꯤ ꯑꯣꯟꯈ꯭ꯔꯅꯤ
ꯂꯩꯔꯤ ꯃꯇꯝ ꯂꯩꯔꯤ
ꯃꯇꯝꯕꯨꯗꯤ ꯃꯌꯥꯝ ꯂꯩ ꯑꯗꯨ ꯂꯥꯏꯔꯤꯛ ꯄꯥꯗꯕꯅꯤꯅ ꯀꯔꯤ ꯇꯧꯁꯦ
ꯄꯍꯥꯔ ꯏꯗꯨꯗꯤ ꯍꯥꯏ
ꯂꯗꯤꯗ ꯅꯪ ꯀꯗꯥꯏꯗ ꯎꯕ꯭ꯔꯥ ꯍ ꯁꯀꯨꯜ ꯀꯥꯔꯤꯉꯗ ꯍ ꯁ꯭ꯀꯨꯜ ꯀꯔꯤꯉꯥꯏꯗ
ꯌꯥꯔꯦ ꯌꯥꯔꯦ ꯍꯧꯖꯤꯛ ꯅꯣꯏ ꯊꯕꯛ ꯇꯧꯗꯒ ꯂꯩꯥꯏꯔꯤꯛ ꯈꯛꯇꯪ ꯇꯧꯔ ꯂꯩ ꯟꯗ ꯑꯣꯏꯅꯤꯡꯕ
ꯀꯗꯥꯗꯒꯤ ꯂꯥꯏꯔꯤꯛꯅꯣꯗ
ꯏꯆꯦꯁꯨ ꯂꯩꯔꯤꯕ ꯅꯠꯇ꯭ꯔꯣ
ꯂꯩ
ꯎꯝ
ꯃꯌꯥꯝ ꯂꯩ ꯑꯩꯈꯣꯏꯗ ꯍꯟꯗꯛ
ꯃꯔꯥꯅꯤꯅꯦ
ꯃꯥꯔꯦ ꯆꯥꯛꯀꯁꯦ ꯑꯅꯤꯔꯛꯅꯦ ꯀꯥꯝꯃꯤꯁꯦ
ꯑꯁ ꯄꯤꯛꯄ꯭ꯔ
ꯑꯃꯗꯤ ꯄꯤꯛꯑꯦ ꯑꯃꯁꯨ ꯀꯩꯅꯣꯅꯤ ꯃꯤꯌꯥꯏꯅꯦ ꯌꯥꯝ ꯆꯥꯕꯁꯨꯅꯠꯇꯦ ꯆ ꯆꯥꯎꯕꯁꯅꯠꯇꯦ ꯌꯥꯝ ꯄꯤꯛꯄꯁꯨꯅꯠꯇꯦ ꯎꯝ
ꯑꯗꯨ ꯅꯣꯏ ꯃꯄꯨꯗꯤ ꯀꯩꯁꯨ ꯍꯥꯏꯔꯝꯃꯣꯏꯅꯤꯅ ꯈ꯭ꯋꯥꯏꯗꯤ ꯀꯨꯏꯅ ꯂꯩꯔꯗꯤ
ꯌꯨꯝꯕꯨꯗ꯭ꯔꯣ ꯑꯩ ꯑꯇꯩ ꯑꯇꯩꯗ ꯑꯣꯏꯔꯒꯅꯤ ꯑꯇꯩꯗ ꯑꯣꯏꯔꯗꯤ ꯑꯗꯨꯝ ꯀꯩꯅꯣ ꯇꯧꯔꯅꯤ ꯑꯩꯈꯣꯏ ꯑꯩꯈꯣꯏ ꯑꯣꯏꯕꯒꯤꯀꯣ ꯀꯔꯤꯁꯨ ꯍꯥꯏꯗꯦ ꯑꯩꯈꯣꯏꯗꯤ ꯑꯩꯗꯤ ꯃꯣꯏꯒꯁꯨꯨꯝ ꯅꯦꯗ ꯃꯣꯏꯒꯤꯁꯨ ꯃꯇꯦꯡ ꯑꯗꯨꯝ ꯄꯥꯡꯉꯦꯕ ꯑꯩꯈꯣꯏꯗꯤ ꯊꯨꯝ ꯂꯧꯕ ꯈꯣꯠꯄ ꯒ꯭ꯌꯥꯁ ꯂꯧꯕ ꯈꯣꯠꯄ ꯃꯌꯥꯝ ꯇꯧꯑꯦꯕ ꯊꯕꯛ ꯂꯩꯒꯦ ꯑꯩꯈꯣꯏꯗ ꯉꯍ ꯀꯕ ꯑꯗꯣ
ꯐꯩꯌꯦ ꯐꯩꯌꯦꯦ ꯅꯨꯡꯁꯤꯅ ꯂꯩꯅꯧꯃꯥꯏ ꯇꯨꯃꯤꯟꯅꯗꯨꯗꯦ
ꯑꯁ ꯃ ꯐꯛꯇ ꯑꯅꯤ ꯇꯣ ꯃ
ꯎꯝ ꯐꯃꯨꯡ ꯑꯅꯤꯅꯦ ꯑꯗꯨꯗ ꯅꯣꯏꯁꯨ
ꯃꯍꯥ ꯆꯨꯝꯅꯝꯅꯤꯅ ꯅꯣꯏꯁꯨꯣ
ꯑ
ꯊꯥꯔꯒ
ꯅꯠꯇꯦꯗ ꯐꯃꯨꯡꯗ ꯑꯗꯨꯝ ꯇꯨꯝꯃꯦ
ꯀꯨꯅꯕ꯭ꯔꯅꯦ
ꯀꯅꯥꯅ
ꯃꯤ ꯃꯤ ꯇꯔꯨꯛꯇꯨꯕꯣ
ꯑꯅꯤ ꯑꯅꯤ ꯑꯅꯤꯅ ꯃꯊꯛꯇ ꯍꯣꯏ ꯗꯗꯥ ꯀꯩꯅꯣꯗꯣ
ꯑꯣ
ꯇꯦꯟꯊꯥꯏꯉꯝꯒꯤꯗꯣ ꯇꯨꯝꯃꯦ ꯃꯥꯒꯤ ꯀꯥꯗ
ꯑꯗꯨ ꯊꯥꯔ ꯇꯨꯝꯕ ꯅꯠꯇ꯭ꯔꯣ
ꯃꯊꯛꯛꯇ ꯇꯨꯝꯕꯗꯤ ꯁꯥꯏ
ꯎꯝ
ꯅꯣꯡ ꯑꯃꯨꯛ ꯇꯥꯔꯗꯤ ꯐꯥꯗꯧꯕ
ꯃꯣꯏ ꯃꯊꯛꯇꯁꯨ ꯌꯥꯝ ꯁꯥꯔꯝꯅꯤ
ꯃꯊꯛꯇꯗꯤꯅꯦ ꯅꯨꯡꯗꯥꯡꯗꯨ ꯀꯩꯅꯣ ꯇꯧꯕꯅꯦ ꯅꯨꯡꯉꯥꯏꯕꯅꯦ ꯅꯨꯡꯗꯥꯡ ꯀꯔꯤ ꯍꯣꯏ ꯅꯨꯡꯁꯤꯠ ꯑꯗꯨꯝ ꯁꯤꯠꯄꯅꯦ ꯃꯈꯥꯗꯅꯅꯦ ꯅꯨꯡꯊꯤꯜꯗ ꯅꯨꯡꯉꯥꯏꯕ ꯅꯨꯡꯗꯥꯡꯗ ꯌꯥꯗꯕ
ꯇꯧꯋꯦ ꯑꯩꯈꯣꯏꯁꯨ ꯅꯨꯡꯗꯥꯡ ꯑꯣꯢꯔꯗꯤ ꯑꯩꯈꯣꯏꯁꯤ ꯁꯥꯔꯕꯀꯣ
ꯆꯥꯛ ꯊꯦꯡꯉꯦꯍꯦ ꯅꯣꯏ
ꯊꯦꯡ ꯊꯦꯡꯅ ꯆꯥꯏ
ꯅꯥꯎꯄꯥ ꯅꯥꯎꯄꯥꯗ ꯊꯣꯡꯍꯜꯂꯣ ꯅꯪ ꯅꯥꯔꯗꯤ
ꯎꯝ ꯍꯝ ꯒ꯭ꯥꯌꯟ ꯇꯥꯗꯕ ꯃꯤꯅ
ꯍꯣ ꯁꯥꯅꯕ ꯂꯥꯛꯑꯦ ꯃꯥ ꯉꯁꯤ
ꯎꯝ
ꯑꯩꯗꯤ ꯆꯠꯇꯦꯗꯤ ꯍꯥꯏꯗꯤ ꯁꯥꯟꯅꯕ ꯁꯥꯟꯅꯕ ꯈꯣꯠꯄ ꯆꯠꯇ꯭ꯔꯦꯗꯗꯤ ꯀꯩꯅꯣ ꯅꯨꯃꯤꯗꯥꯡ ꯋꯥꯏꯔꯝ ꯂꯥꯛꯑꯗꯤ ꯑꯗꯨꯝ ꯍꯥꯏꯗꯤ ꯆꯥꯛꯇꯣ ꯑꯇꯩ ꯑꯩꯈꯣꯏꯗ ꯃꯣꯏ ꯆꯠꯂꯦꯕ ꯑꯗꯨꯅ ꯏ ꯀꯦꯒ ꯀꯩꯅꯣ ꯀꯩꯅꯣ ꯈꯛꯇ ꯊꯝꯕꯗꯣ ꯅꯨꯡꯉꯥꯏꯇꯕꯀꯣ
ꯎꯝ
ꯁꯥ ꯈꯔ ꯊꯣꯡꯕ ꯊꯣꯡꯗ꯭ꯔꯁꯨ ꯑꯉꯥꯡ ꯂꯧꯕ ꯑꯗꯨꯝ ꯇꯧꯕꯒꯤ ꯑꯩꯗꯤ ꯆꯠꯄ ꯀꯌꯥ ꯐꯪꯗꯦ
ꯒ꯭ꯌꯥꯟ ꯇꯥꯏꯅꯦ ꯍꯦ
ꯀꯥꯃꯟꯗꯅ
ꯃꯇꯝ ꯈꯔꯗꯤ ꯂꯩꯅꯤꯗꯅ ꯅꯣꯏ ꯏꯆꯦꯁꯨ
ꯎ ꯍꯌꯦꯡ ꯍꯪꯆꯤꯠ ꯀꯩꯅꯣ ꯇꯧꯔꯅꯤ ꯆꯦꯞ ꯆꯠꯀꯅꯤ ꯑꯗꯨ ꯑꯗꯨꯗ ꯈꯪꯒꯅꯤꯗ ꯑꯃꯨꯛ ꯃꯈꯥ ꯂꯩꯕ ꯌꯨꯝ ꯆꯠꯄ ꯈꯪ ꯉꯥꯅꯤ ꯍꯣꯏ ꯀꯩ ꯇꯧꯎꯗꯦ
ꯅꯥ ꯈꯣꯠꯄꯗꯤ
ꯑꯣ ꯇꯧꯗꯦ
ꯌꯥꯝ ꯆꯥꯎꯅ ꯇꯧ ꯅꯥꯕ ꯈꯣꯠꯄꯗꯣ ꯌꯥꯝ ꯇꯜꯂꯦ ꯑꯩ ꯗꯤ
ꯂꯣꯛ ꯈꯨꯕꯕꯁꯤ ꯇꯣꯏ ꯇꯣꯏꯅ ꯈꯨꯋꯤ ꯑꯩꯁꯨ
ꯍꯣꯏ ꯍꯣꯏ
ꯇꯧꯗꯦ ꯇꯧꯕꯨ ꯇꯧꯔꯗꯤ ꯈꯣꯡ ꯇꯦꯛꯄ
ꯑꯣꯖꯥꯅ ꯇꯧꯔꯦ ꯑꯗꯨꯗꯤ ꯑꯁ ꯑꯗꯨ ꯌꯥꯝꯇ ꯂꯩꯅꯥꯨꯔꯕ
ꯑꯗꯨꯕꯨ ꯀꯩꯅꯣ ꯌꯥꯝ ꯑꯩꯗꯤ ꯀꯩꯅꯣ ꯇꯧꯋꯦ ꯃꯆꯥ ꯃꯆꯥ ꯂꯧ ꯈꯨꯕ ꯑꯗꯨꯗꯗꯤ ꯀꯩꯅꯣ ꯇꯧꯗꯦꯗꯣ
ꯑꯗꯨꯅꯦ ꯅꯣꯏꯒꯤ ꯂꯥꯏꯅꯥꯁꯤꯗꯤ ꯌꯥꯝ ꯂꯨꯕꯅꯦꯕ
ꯎꯝ ꯇꯧ ꯇꯧꯔꯗꯤ ꯆꯍꯤ ꯑꯍꯨꯝꯗ ꯑꯃꯔꯛ ꯂꯣꯛ ꯈꯨꯕꯒꯨꯝꯕ ꯗꯪ ꯇꯧꯏ
ꯗꯦꯟꯖꯔꯅꯤ ꯍꯦ ꯅꯣꯏꯒꯤꯗꯨꯅ ꯄꯥꯝ ꯗꯦꯗ
ꯀꯨꯏ ꯈꯣꯏꯅ ꯇꯧꯕꯗꯣ
ꯂꯥꯁꯗ ꯂꯥꯏꯌꯦꯡꯕ ꯉꯝꯗꯅꯅꯀꯣ
ꯎꯝ ꯇꯧꯕꯨ ꯇꯧꯔꯗꯤ ꯈꯣꯡ ꯆꯠꯄ ꯉꯝꯗꯕꯒꯨꯝꯕ
ꯎꯝ ꯐꯔꯦ ꯐꯔꯦ ꯍꯣꯔꯦꯟ ꯇꯧꯔꯛꯀꯦ ꯑꯗꯨꯗꯤ ꯀꯣ
ꯑꯣ ꯍꯣꯏ ꯐꯔꯦ ꯐꯔꯦ ꯃꯪ ꯐꯔ ꯀꯣ